ꯏꯆꯥꯅꯨꯄꯤ
ꯏꯆꯥꯅꯨꯄꯥ
ꯑꯩꯒꯤ ꯏꯆꯥꯅꯨꯄꯤ
ꯑꯩꯗꯤ
ꯍꯥꯏ
ꯃꯣꯏꯒꯤ ꯄꯣꯛ ꯆꯥꯐꯝꯗꯨꯔꯣ
ꯔꯦꯁ ꯇꯧꯔꯒ ꯑꯗꯨꯝ ꯉꯥꯏꯍꯥꯛꯇꯪ ꯄꯣꯊꯥꯒꯦ
ꯂꯣꯂꯤ ꯄꯣꯞ ꯆꯅꯤꯕꯔꯣ ꯆꯨꯄꯥ ꯆꯨꯄꯁ
ꯆꯅꯤꯡꯗꯦ ꯍꯧꯖꯤꯛꯇꯤ
ꯑꯣ ꯍꯣ
ꯀꯦꯛ ꯌꯥꯝ ꯆꯥꯅꯤꯡꯉꯦ ꯀꯦꯛ ꯁ꯭ꯂꯥꯏꯁꯇꯣ ꯀꯦꯛ ꯆꯥꯅꯤꯡꯉꯦꯕ
ꯎꯝ ꯆꯥꯅꯤꯡꯉꯦ ꯆꯣꯢꯄꯣꯝ ꯆꯤꯞꯁꯨ ꯑꯗꯨꯒ ꯅꯤꯞꯄꯥꯝꯕꯦ
ꯇꯦꯁ ꯁꯂꯥꯢꯁꯇꯣ ꯐꯖꯅ ꯉꯥꯛ ꯇꯧꯔꯒ ꯆꯥꯅꯤꯡꯉꯤ ꯗꯥꯔꯛ ꯆꯣꯀ꯭ꯂꯦꯠꯀꯤꯗꯣ
ꯍꯣꯡꯑꯣ ꯍꯩꯒꯗꯔ ꯗꯨꯗꯤ
ꯇꯣꯏꯔꯒ ꯆꯦꯒꯤ ꯃꯊꯛꯇ ꯑꯃ ꯍꯥꯞꯄꯦꯗꯅ
ꯑ
ꯆꯦꯒꯤ ꯇꯥꯏꯞꯇ ꯃꯣꯏ ꯑꯃꯨꯛꯀ ꯍꯟꯗ꯭ꯔꯦꯠ ꯇ꯭ꯋꯦꯟꯇꯤꯔ ꯍꯟꯗ꯭ꯔꯦꯠ ꯐꯤꯐꯇꯤꯔꯥ ꯄꯤꯕꯅꯦ ꯂꯥꯁ ꯑꯩꯈꯣꯏ ꯇꯥꯕꯗꯣ ꯑꯩꯈꯣꯏ ꯀꯦꯛ ꯂꯧꯎꯅꯤꯡꯉꯦ ꯆꯠꯂꯦꯕꯀꯣ ꯑꯩꯗꯤꯀꯣ ꯀꯦꯛ ꯌꯣꯟꯐꯝꯗ ꯀꯦꯛ ꯏꯁ꯭ꯂꯥꯏꯁ ꯁ꯭ꯂꯥꯏꯁ ꯑꯣꯏꯅ ꯌꯣꯜꯂꯤꯗꯅ ꯃꯗꯨꯗꯣ ꯆꯥꯅꯤꯡꯏꯤ ꯍꯥꯏꯕꯅꯦ
ꯅꯨꯃꯤꯠ ꯑꯃꯗ ꯀꯣꯏꯔꯒ ꯆꯥꯁꯤꯀ
ꯍꯣꯏ ꯀꯣꯐꯤ
ꯑꯩꯒꯤ ꯁꯀꯣꯂꯔꯁꯤꯞ ꯍꯣꯢ ꯑꯩ ꯑꯟꯄꯥꯛꯒꯤ ꯑꯨꯒꯤ ꯁꯀꯣꯂꯔꯁꯤꯞ ꯂꯥꯛꯔꯤꯛꯇꯒꯤ ꯂꯥꯢꯔꯤꯗꯒꯤ ꯑꯩꯅ ꯁꯇꯔꯤꯞ ꯇꯧꯕꯤꯒꯦ
ꯑꯦꯃꯅꯤꯒꯤ ꯁꯀꯣꯂꯔꯁꯤꯞꯁꯦ ꯑꯩꯒꯤꯁꯨ ꯍꯧꯖꯤꯛ ꯈꯅ ꯆꯥꯔꯗꯤ ꯐꯥꯔꯅꯤꯌꯦ
ꯑꯗꯨꯅ ꯑꯩꯖꯦ ꯁꯀꯣꯂꯔꯁꯤꯞ ꯐꯔꯗꯤ ꯅꯪꯉꯣꯟꯗ ꯇꯔꯤꯠ ꯇꯧꯕꯤꯒꯦ ꯋꯤ ꯀꯦꯅꯣꯠ ꯗꯋꯥꯟꯗꯨꯗꯤ
ꯊꯦꯡꯀꯤ ꯌꯥꯝ ꯅꯨꯡꯉꯥꯏꯔꯦ
ꯎꯝꯝ
ꯋꯥꯔꯤ ꯂꯤꯑꯣꯗꯅ
ꯎꯝ
ꯋꯥꯔꯤ ꯂꯤꯕꯤꯌꯣ
ꯍꯣꯏ
ꯇꯥꯏꯈꯤꯑꯦ ꯁꯇꯣꯔꯤ ꯂꯤꯌꯣꯕꯥ
ꯏꯁꯇꯣꯔꯤꯗꯣ ꯑꯃꯨꯛ ꯅꯛꯅ ꯂꯩꯇꯦꯌꯦ ꯑꯩꯗꯤ ꯏꯁꯇꯣꯔꯤꯒꯨꯝꯕ ꯍꯥꯏꯕꯗꯣ ꯍꯥꯏꯗꯤ ꯎꯝ ꯍꯩꯇꯦ
ꯑꯣ ꯉꯁꯤ ꯀꯣꯂꯦꯁꯇꯤ ꯆꯠꯄ꯭ꯔ ꯑꯗꯨ ꯑꯣꯏꯔꯁꯨ
ꯎꯝ ꯆꯠꯂꯦ
ꯀꯩ ꯃꯇꯝꯗ ꯍꯜꯂꯛꯄ꯭ꯔꯥ
ꯄꯨꯡ ꯑꯍꯨꯝꯗ ꯑꯗꯨꯒꯀꯣ ꯑꯁꯤꯗ ꯑꯩꯈꯣꯏꯒꯤ ꯀ꯭ꯂꯥꯁꯇ ꯑꯣꯖꯥꯁꯤꯡꯅ ꯑꯣꯖꯥꯅ ꯇꯣꯄꯤꯛ ꯑꯃꯥ ꯃꯤꯁꯦꯝꯃꯤꯗꯣ ꯍꯥꯏꯌꯦ ꯑꯗꯨ ꯇꯣꯞꯄꯤꯛꯗꯣ ꯍꯥꯏꯅ ꯍꯥꯏꯒꯦꯀꯣ ꯅꯀꯣꯡ ꯃꯅꯨꯡꯗꯁꯨ ꯑꯩꯈꯣꯏꯒꯤ ꯇꯣꯄꯤꯛꯇꯣ
ꯑꯣ
ꯑꯗꯨꯒ ꯃꯥꯅ ꯑꯩꯈꯣꯏꯗ ꯑꯪ ꯑꯩꯈꯣꯏꯗ ꯍꯪꯕꯗꯤ ꯎꯝ ꯌꯨꯅꯤꯠ ꯃꯉꯥꯗ ꯌꯨꯅꯤꯠ ꯃꯉꯥꯗ ꯑꯩꯅ ꯀꯌꯥ ꯀꯌꯥꯗ ꯆꯪꯈꯤꯅꯤ ꯑꯗꯨꯃꯥꯏꯅ ꯀꯣ ꯍꯥꯏꯌꯦ ꯑꯗꯨꯒ ꯑꯩꯈꯣꯏꯗꯀꯣ ꯑꯗꯨꯒ ꯀꯔꯤ ꯑꯣꯁꯤ ꯇꯣꯛꯁꯤꯗꯣ ꯀꯅꯥ ꯀꯅꯥꯕꯨ ꯄꯤꯕ ꯌꯥꯏ ꯀꯅꯥ ꯀꯅꯥꯕꯨꯗ ꯄꯤꯕ ꯌꯥꯗꯦ ꯑꯃꯅꯒꯣ ꯍꯥꯏꯌꯦ ꯑꯗꯨꯒ ꯀꯔꯤꯒ ꯀꯔꯤ ꯀꯔꯤ ꯎꯝ ꯀ꯭ꯂꯥꯁ ꯑꯃꯗ ꯇꯨꯃꯤꯟꯅ ꯍꯤꯞꯄꯒ ꯀ꯭ꯂꯥꯁꯇꯨ ꯂꯣꯏꯔꯦ ꯑꯗꯨꯒ ꯑꯃꯗꯨ ꯀ꯭ꯂꯥꯁꯅ ꯎꯝ ꯀꯔꯤ ꯇꯣꯄꯤꯛꯔ ꯍꯥꯏꯑꯩ ꯈꯪꯗ꯭ꯔꯦ ꯍꯧꯖꯤꯛꯇꯨ ꯀꯥꯎꯔꯦ ꯀꯔꯤ ꯔꯤ ꯔꯤꯁꯇ꯭ꯔꯤꯛꯁꯟꯅꯔ ꯑꯗꯨꯒ ꯑꯗꯨꯒ ꯄꯦꯊꯣꯂꯣꯖꯤ ꯑꯣꯐ ꯀꯟꯁꯄ꯭ꯔꯦꯛꯁꯟ ꯀꯟꯇ꯭ꯔꯦꯛꯁꯟ ꯑꯣ ꯑꯗꯨꯝ ꯇꯣꯄꯤꯛ ꯍꯪꯉꯦ ꯑꯗꯨꯒ ꯑꯃꯅ ꯍꯥꯏꯄꯥꯇꯣꯅꯤꯛꯇ ꯇꯣꯄꯤꯛꯁꯨ ꯍꯪꯉꯦ ꯃꯤꯅꯒ ꯍꯥꯏꯠ ꯄꯦꯔꯥꯇꯣꯅꯤꯛꯁꯨ ꯑꯃꯛ ꯍꯥꯏꯅꯤꯡꯉꯤ ꯑꯗꯨꯒ ꯑꯦ ꯉꯁꯤ ꯑꯣꯖꯥ ꯑꯃꯅ ꯀꯔꯤ ꯊꯤꯔꯣ ꯍꯥꯏꯑꯦ ꯑꯩ ꯈꯪꯗ꯭ꯔꯦ ꯑꯩ ꯃꯥ ꯊꯤꯔ ꯀꯥꯟꯗ ꯍꯥꯏꯒꯦꯀꯣ ꯎꯝ ꯅꯥꯅ ꯑꯪ ꯑꯪꯩꯈꯣꯏꯅ ꯀꯔꯤ ꯊꯤꯕꯅꯣ ꯍꯪ ꯁꯤꯇꯣꯞꯁꯤꯟꯗꯨꯗꯤ ꯑꯣ ꯀꯔꯤꯒꯤꯅꯣ ꯑꯩꯈꯣꯏꯒꯤ ꯎꯝ ꯇꯥꯡꯗꯣ ꯃꯅꯨꯡꯗ ꯀꯔꯤꯒꯤꯅꯣ ꯈꯤꯇ ꯄꯤꯌꯦ ꯑꯗꯨꯃꯅ ꯀꯣ
ꯍꯣꯏ ꯁꯝꯂꯤꯡꯍꯜꯗ ꯈꯪꯪꯂꯛꯑꯣ ꯍꯥꯏꯕꯅꯦ ꯃꯣꯔꯅꯤꯡꯗꯒꯤ ꯌꯦꯡꯉꯦ
ꯍꯣꯏ ꯑꯗꯨꯒ ꯑꯦꯟꯇꯤ ꯎꯝ ꯑꯣꯗꯤ ꯑꯁꯤꯗꯤ ꯀꯔꯤꯅꯣ ꯑꯦꯟꯇꯤꯄ꯭ꯔ ꯇꯦꯟꯁꯤꯡꯅꯑꯣꯏ ꯄ꯭ꯔꯤꯇꯦꯟꯁꯟ ꯇꯣꯄꯤꯛꯁꯨ ꯍꯪꯉꯣ ꯑꯗꯨꯒ ꯍꯥꯏꯔꯒꯦ ꯑꯗꯨꯒ ꯍꯥꯏꯄꯔ ꯇꯦꯟꯁꯟ ꯀ꯭ꯂꯥꯁꯤꯐꯤꯀꯦꯁꯟꯁꯨ ꯑꯗꯨꯒ ꯇꯤꯕꯤꯗ꯭ꯔꯛ ꯇꯤꯕꯤꯗ꯭ꯔꯛ ꯑꯗꯨ ꯑꯗꯨꯁꯨ ꯈꯪꯉꯒ ꯂꯥꯛꯑꯣ ꯑꯗꯨꯝ ꯍꯥꯏꯌꯦ
ꯍꯣꯏ ꯍꯣꯏ
ꯋꯥꯈꯜ ꯂꯛꯇꯕꯤ ꯆꯥꯛꯍꯦꯝꯕꯤ ꯇꯣꯏꯒꯥ ꯍꯦꯂꯦꯝꯕꯨ ꯅꯃꯤ ꯆꯄꯤ ꯁꯠꯇꯤ ꯁꯕꯁꯨ ꯍꯩꯔꯥꯕꯤ ꯂꯝꯁꯅꯥ ꯕꯤ ꯅꯍꯥ ꯇꯣꯛꯣꯛ ꯁꯕꯤꯠ ꯇꯥꯔꯦ ꯔꯦꯁꯇꯨꯔꯦꯟꯇꯤ ꯀꯅꯥ ꯀꯅꯥ ꯆꯠꯂꯣꯔꯦ ꯄꯤꯛꯅꯤꯛꯅ ꯀꯅꯥ ꯀꯅꯥ ꯆꯥꯛꯂꯣꯕꯥ ꯑꯗꯨꯒꯀ ꯎ ꯆꯥꯛ ꯆꯥꯔꯦꯗꯤ ꯆꯥꯛꯆꯥꯔꯗꯤ ꯃꯈꯦꯜ ꯑꯌꯣꯛ ꯀꯣꯏꯅꯥ ꯗꯦ ꯂꯍꯟꯗ꯭ꯔꯤ ꯃꯦꯈꯦ ꯂꯥꯏꯁꯕꯤ ꯀꯣꯏꯁꯦ ꯑꯗꯨꯃꯅ ꯍꯥꯏꯌꯦ ꯅꯨꯡꯁꯤꯕꯤ ꯑꯩꯒꯤ ꯅꯪꯒꯤ ꯃꯆꯜ ꯍꯅꯥ ꯍꯅꯥ ꯀꯂ ꯑꯗꯨꯒ ꯑꯣꯏꯔꯕ ꯆꯛꯆꯥ ꯑꯩꯅ ꯆꯠꯄ ꯂꯝꯕꯤ ꯈꯨꯗꯤꯡ ꯊ ꯄꯥꯛ ꯈꯔꯤꯊꯝ ꯈꯨꯗꯤꯡ ꯇꯥꯕ꯭ꯔꯣ ꯅꯨꯄꯤ ꯀꯩꯗꯧꯔꯤꯒꯦ ꯇꯨꯝꯈ꯭ꯔꯕꯣ
ꯇꯨꯝꯗꯦ ꯅꯪꯒꯤ ꯋꯥꯔꯤ ꯂꯤꯕꯗꯨ ꯇꯥꯔꯒ ꯂꯩꯔꯤꯅꯦ
ꯇ ꯅ ꯇ ꯈ꯭ꯔꯦ ꯇꯈ꯭ꯔꯦ ꯃꯥ ꯂꯩꯦ
ꯑꯗꯨ ꯗꯔ ꯃꯥꯏꯅ ꯍꯣꯏ ꯆꯅꯤ
ꯇꯕ꯭ꯔꯣ ꯅꯨꯄꯤ ꯇꯥ ꯆꯥꯖꯣꯏ ꯀ ꯅꯗ
ꯍꯥ
ꯃꯅꯤ ꯑꯣꯏ ꯆꯀ꯭ꯔ
ꯇꯜꯂꯦꯀꯣ ꯑꯗꯨ ꯅꯪꯄꯗꯦ
ꯅꯪꯗꯤ ꯀ꯭ꯂꯥꯁ ꯂꯣꯏꯗ ꯁꯨꯨꯝꯕ꯭ꯔꯥ ꯃꯨꯅꯤꯅ ꯑꯐꯇꯔ ꯀ꯭ꯂꯥꯁ ꯁꯨꯇꯨꯝꯕ꯭ꯔꯥ
ꯎꯝ ꯃꯤꯅꯤꯠ ꯇꯔꯥꯒꯨꯝꯕ ꯑꯗꯨꯃꯅꯛꯇꯅ ꯍꯥꯏꯗꯤ
ꯑꯩ ꯃꯣꯔꯅꯤꯡꯗ ꯇꯨꯝꯂꯒ ꯏꯚꯤꯅꯤꯡꯗꯒꯨꯝꯕ ꯈꯔ ꯇꯨꯝꯃꯗꯤ ꯀꯥꯏꯗꯦꯕ ꯀ꯭ꯂꯥꯁ ꯂꯣꯏꯔꯒꯁꯨ ꯇꯨꯝꯗꯦ ꯃꯣꯔꯅꯤꯡꯗꯁꯨ ꯇꯨꯝꯗꯕꯒꯤ ꯑꯩꯗꯣ ꯍꯥꯞ ꯍꯥꯐ ꯑꯦꯟ ꯑꯋꯥꯔꯛꯇꯅꯤ ꯃꯣꯔꯗ ꯇꯨꯝꯗꯣꯏꯔꯁꯨ ꯀꯝꯄ꯭ꯂꯤꯠ ꯑꯣꯏꯗꯕꯒꯤ ꯑꯩꯉꯣꯟꯗ ꯇꯨꯝꯕ ꯅꯨꯡꯉꯥꯏ ꯇꯕꯗꯣ ꯑꯗꯒꯤ ꯍꯧꯒꯠꯈꯤꯕꯅꯦꯕ ꯑꯩꯗꯣ
ꯎꯝ ꯆ ꯆꯒ ꯑꯁꯔ ꯂ꯫ ꯀꯔ ꯍꯤꯟꯖꯟ ꯆꯕꯔꯣ ꯅꯁꯤ ꯑꯣ ꯑꯩꯈꯣꯏꯗꯤ ꯑꯈꯣꯏꯁꯨ ꯆꯤꯀꯟꯒ ꯑꯗꯨꯒ ꯑꯂꯨꯒ ꯃꯤꯁ ꯊꯧꯔꯒ ꯆꯥꯏ
ꯑꯍꯥꯎ ꯑꯍꯎꯕ ꯈꯛꯇ ꯆꯥꯕ ꯃꯥꯂꯦ ꯅꯣ ꯁꯨ
ꯍꯣꯏ ꯌꯥ ꯅꯥꯟꯁꯨ ꯆꯞ ꯃꯟꯅꯤ ꯅꯪꯁꯨ ꯑꯐꯣ ꯅꯨꯃꯤꯠ ꯈꯨꯗꯤꯡ ꯁꯥꯅꯥꯕ ꯆꯠꯄꯒꯤ ꯑꯐ ꯑꯐꯕ ꯆꯥꯕ ꯃꯥꯂꯦ
ꯑꯩꯗꯤ ꯍꯥꯎꯇꯕ ꯈꯛꯇ ꯆꯥꯕꯅꯤ
ꯅꯠꯇꯦ ꯑꯩꯈꯣꯏꯁꯨ ꯁꯧꯒ꯭ꯔꯤꯁꯨ ꯆꯥꯏ ꯑꯗꯨꯒ ꯈꯥꯃꯦꯟꯒꯨꯝꯕ ꯑꯗꯨꯁꯨ ꯆꯥꯑ ꯑꯩꯈꯣꯏꯗꯤ ꯑꯁꯤꯗ ꯑꯗꯨꯝ ꯀꯔꯤ ꯇꯧꯔꯤ ꯅꯪ ꯍꯧꯖꯤꯛ
ꯍꯧꯖꯤꯛꯂꯣ ꯀꯔꯤꯝ ꯇꯧꯗꯦ ꯐꯃꯨꯡꯗ ꯉꯥꯡꯂꯤꯕꯅꯦ ꯀꯝ ꯁꯇ ꯂꯩꯗꯤ
ꯎꯝ
ꯑꯝꯇ ꯇꯧꯅꯤꯡꯉꯥꯏꯁꯨ ꯂꯩꯇꯦꯕꯣ
ꯅꯪ ꯇꯨꯝꯅꯤꯕ ꯃꯥꯜꯂꯦ
ꯍꯥ ꯅꯪ ꯇꯨꯝꯅꯤꯡꯕ ꯃꯥꯜꯂꯦ ꯅꯪꯒꯤ ꯃꯈꯣꯜꯗꯣ ꯀꯣ
ꯑꯥ
ꯌꯥꯝꯅ ꯔꯨꯡ ꯑꯣꯏꯌꯦ
ꯉꯁꯥꯏꯗꯤ ꯅꯪ ꯗꯤ ꯀꯗꯥꯏꯗ ꯂꯩꯕ꯭ꯔꯥ
ꯉꯁꯥꯏꯒꯤ ꯍꯥꯏꯗꯤ ꯉꯁꯥꯏꯒꯤ ꯀꯔꯤꯅꯣ ꯄꯨꯛ
ꯕꯖꯥꯔꯒꯨꯝꯕ ꯊꯣꯛꯄ꯭ꯔꯣ ꯅꯈꯣꯏ
ꯕꯖꯥꯔꯗꯔꯣ ꯊꯣꯛꯇꯦ ꯃꯥꯄꯜ ꯑꯗꯨꯋꯥꯏꯗꯤ ꯊꯣꯛꯇꯦ ꯑꯁꯤꯗ ꯈꯛꯇ ꯍꯣꯁꯇꯦꯜꯗ ꯈꯛꯇ ꯂꯩꯕꯅꯦ ꯃꯄꯥꯟꯗ ꯊꯣꯛꯇꯦ ꯊꯣꯔꯒꯁꯨ ꯃꯇꯝꯁꯨ ꯂꯩꯇꯦ ꯑꯗꯨꯒ ꯄꯩꯁꯥꯁꯨ ꯃꯄꯥꯜꯗ ꯆꯠꯄ ꯄꯩꯁꯥ ꯀꯩꯁꯨ ꯂꯩꯇꯦ ꯑꯗꯨꯅꯤ ꯔꯨꯝꯗ ꯑꯗꯨꯃꯥꯏꯅ ꯐꯝꯕꯗꯣ ꯗꯨꯨꯝꯃꯤ
ꯑꯅꯤꯅꯤ
ꯍꯨꯡ
ꯍꯥꯏꯕꯅꯦ ꯅꯣꯡꯗꯤ ꯆꯨꯒꯤꯕ꯭ꯔꯥ ꯑꯆꯨꯝꯄ ꯈꯣꯡꯊꯥꯡꯅ ꯇꯧꯔꯗꯤ ꯂꯥꯛꯀꯗꯕ ꯅꯪꯒꯤ ꯄꯨꯟꯁꯤꯗ ꯑꯐꯕ ꯈꯛꯇ ꯐꯪꯕ ꯑꯣꯏꯖꯅꯨ ꯌꯥꯝꯐꯝ ꯐꯩꯌꯦ
ꯍꯣꯏ ꯍꯣꯏ ꯐꯩꯌꯦ ꯑꯗꯨꯅ ꯌꯥꯝꯅ ꯐꯩꯀꯣ ꯌꯥꯝꯅ ꯌꯥꯝꯅ ꯐꯩꯌꯦ ꯑꯩꯅ ꯈꯪꯕ ꯂꯣꯏꯅ ꯃꯤꯅ ꯐꯩ ꯃꯥꯁꯨ ꯐꯌꯦ ꯑꯗꯨꯒ ꯑꯩꯒꯤ ꯃꯃ ꯇ ꯃꯤ ꯂꯅ ꯅꯨꯄꯤ ꯁꯨꯔꯛ ꯅꯨꯄꯥ ꯁꯨ ꯂꯣꯏꯅꯃꯛ ꯀꯟꯕ ꯑꯗꯨ ꯂꯣꯏꯅꯃ ꯐꯩꯌꯦ ꯅꯠꯇꯦ ꯍꯨꯖꯤꯛ ꯀꯤꯗꯣ ꯐꯩꯌꯦ ꯈꯟꯗꯦ ꯀꯗꯧꯉꯩꯗ ꯂꯥꯛꯈꯤꯅꯤ ꯈꯟꯗꯦꯕ ꯍꯧꯖꯤꯛꯀꯤꯗꯨ ꯐꯩ
ꯐꯔꯦ ꯐꯔꯦ
ꯍꯨꯡ
ꯇꯦ ꯍꯌꯦꯡ ꯀꯔꯤ ꯊꯕꯛ ꯇꯧꯗꯣꯏꯅꯣ ꯍꯌꯦꯡ ꯀꯔꯤ ꯊꯕꯛ ꯇꯧꯗꯣꯏꯅꯣ
ꯍꯌꯦꯡꯗꯤ ꯊꯕꯛ ꯑꯃꯁꯨ ꯂꯩꯇꯦ ꯑꯗꯝꯕꯅ ꯀ꯭ꯂꯥꯁꯇ ꯆꯠꯄ ꯆꯠꯀꯤꯅꯤ ꯅꯪꯗꯤ
ꯀ꯭ꯂꯥꯁꯤ
ꯑꯣ ꯅꯟꯁꯨ ꯀ꯭ꯂꯥꯁ ꯂꯩꯕ꯭ꯔꯣ ꯑꯣ ꯑꯗꯨꯗꯤ ꯐꯦ